ꯑꯦ ꯇꯑꯌꯦ
ꯑꯣ ꯀꯩꯅꯣꯇꯣ ꯑꯩꯁꯨ ꯀꯩꯅꯣꯝ ꯍꯪꯒꯦꯅ ꯐꯣꯟ ꯇꯧꯔꯛꯄ
ꯎꯝ ꯍꯃꯣ ꯃꯣ ꯀꯩꯅꯣ
ꯑꯩꯁꯦ ꯍꯧꯖꯤꯛꯁꯦ ꯀꯩꯅꯣ ꯐꯝꯃꯤꯕꯀꯣ ꯑ ꯑꯔ ꯄꯣꯛꯄꯩꯗꯤ ꯈꯪꯉꯕ ꯑꯩꯁꯦ ꯀꯩꯅꯣꯁꯦ ꯎꯝ ꯑꯩꯅ ꯍꯪꯒꯦ ꯇꯧꯔꯝꯕꯗꯣ ꯀꯩꯅꯣ ꯀꯥ ꯍꯧꯔꯛꯑꯦ
ꯀꯩꯅꯣ ꯅꯪ ꯅ ꯍꯪꯒꯦ ꯇꯧꯔꯝꯕꯗꯣ ꯀꯥꯎꯊꯣꯛꯈꯤꯕꯒꯤ ꯃꯑꯣꯡꯗ ꯎꯝ
ꯐꯣꯝ ꯐꯤꯜ ꯑꯞ ꯇꯧꯕꯒꯤꯗꯣ
ꯎꯝ ꯎꯝ
ꯑꯗꯨꯒꯤꯗꯣ ꯅꯪꯗꯣ ꯇꯧꯔꯕ꯭ꯔꯥꯅ ꯍꯪꯒꯦ ꯇꯧꯕ
ꯑꯣ ꯑꯩꯗꯤ ꯇꯧꯔꯦ ꯑꯦ ꯑꯩ ꯉꯁꯥꯏ ꯇꯧꯔꯦ ꯑꯩꯁꯨ ꯇꯧꯕ ꯀꯨꯏꯗ꯭ꯔꯤꯗ ꯑ ꯂꯥꯁ ꯁꯦꯠꯇꯣ ꯍꯌꯦꯡꯅꯦꯅ ꯍꯥꯏꯌꯦ ꯑꯗꯨꯒꯤ ꯉꯁꯤꯗꯣ ꯇꯧꯁꯤꯜꯂꯦ
ꯀꯩꯅꯣ ꯍꯥꯏꯁꯦ ꯍꯌꯦꯡ ꯂꯁꯤ ꯉꯔꯥꯡ ꯈꯛꯇ ꯋꯦꯕꯁꯥꯏꯠ ꯌꯥꯎꯕ ꯑꯗꯨꯝ ꯇꯧꯗꯣꯏꯅꯦ
ꯍꯣꯏ ꯉꯔꯥꯡꯗꯣ ꯋꯦꯕꯁꯥꯏꯠ ꯌꯥꯕꯗꯣ ꯃꯣꯏ ꯉꯔꯥꯡꯒ ꯌꯥꯗꯦꯗꯅ ꯑꯗꯣ ꯍꯌꯦꯡꯗꯣ ꯂꯥꯁ ꯗꯦꯠ ꯑꯗꯨ ꯑꯣꯏꯍꯜꯂ ꯅ ꯅꯣꯇꯤꯁꯇ ꯊꯣꯛꯂꯦꯕ
ꯐꯖꯃꯟꯗꯦꯅꯦ ꯃꯣꯏꯁꯨ
ꯑꯗꯨꯅꯤ ꯀꯩꯅꯣ ꯍꯥꯏꯗꯤ ꯀꯩꯅꯣ ꯇꯧꯕꯅꯦ ꯁꯤꯗꯗꯤ ꯃꯌꯥꯝꯒꯤ ꯄꯨꯜꯂꯞ ꯇꯧꯔꯛꯄꯅꯤꯅ ꯍꯥꯏꯗꯤ ꯑꯩꯈꯣꯏ ꯑꯩꯈꯣꯏ ꯄꯔꯁꯣꯅꯦꯜꯒꯤ ꯀꯩꯅꯣ ꯇꯧꯗꯕ ꯈꯣꯠꯇꯕꯗꯣ ꯎꯗꯕꯤ ꯑꯗꯨꯝ ꯇꯧꯁꯜꯂꯛꯏꯅꯤꯗꯅ ꯃꯣꯏꯗꯤ ꯃꯇꯝꯗꯣ ꯁꯣꯏꯗ ꯌꯥꯗꯕꯤꯅ
ꯍꯣꯏꯋꯦꯕꯁꯥꯏꯠ ꯌꯥꯗ꯭ꯔꯤꯁꯦ ꯑꯩꯈꯣꯏ ꯀꯩꯅꯣ ꯈꯛꯇꯔꯕ ꯃꯦꯠꯁ ꯗꯤꯄꯥꯔꯠꯃꯦꯟ ꯈꯛꯇꯒꯤꯔ ꯍꯥꯏꯕ ꯌꯥꯔ
ꯅꯠꯇꯦ ꯄꯨꯂꯞ ꯌꯥꯗꯕꯅꯤꯗ ꯑꯩꯈꯣꯏ ꯈꯛꯀꯤ ꯅꯠꯇꯦ ꯄꯨꯂꯞꯀꯤꯅꯦꯕ ꯑꯗꯨ ꯄꯨꯂꯞꯀꯤꯗꯣ ꯍꯥꯏꯅꯔꯒ ꯉꯁꯤ ꯂꯥꯁ ꯗꯦꯠ ꯑꯣꯏꯒꯗꯕꯅꯦ ꯑꯁꯦꯡꯕꯩꯗꯤ ꯑꯗ ꯍꯌꯦꯡꯕꯥꯎ ꯁꯥꯡꯇꯣꯛꯑꯕꯅꯦ
ꯊꯣꯔꯛꯄ
ꯍꯣꯏ
ꯎꯝ ꯑꯩ ꯀꯔꯤꯅꯣ ꯑꯩꯗꯤ ꯋꯥꯠꯂꯤꯁꯤꯅꯦ ꯑꯩꯅ ꯈꯜꯂꯤꯁꯦ ꯋꯦꯕꯁꯥꯏꯠ ꯋꯥꯠꯇꯣ ꯌꯥꯗ꯭ꯔꯤꯕꯅꯤꯅ ꯋꯥꯠꯂꯤꯁꯤꯅꯤ ꯑꯗꯨꯒ ꯉꯁꯥꯏꯗꯣ ꯒ꯭ꯔꯨꯞꯇ ꯌꯦꯡꯉ ꯀꯥꯟꯗꯗꯤ ꯃꯣꯏꯗꯣ ꯐꯣꯝ ꯐꯤꯜ ꯑꯞ ꯇꯧꯕ ꯈꯣꯠꯄꯒꯤ ꯃꯦꯁꯦꯁ ꯊꯥꯅꯔꯝꯕꯗꯨꯗꯣ ꯍꯪꯉꯛꯏꯅꯦ
ꯎꯝ ꯑꯦꯛꯖꯥꯝꯗꯤ ꯀꯨꯏꯗ꯭ꯔꯦ ꯍꯥꯏ ꯑꯗꯣ ꯅꯪꯗꯤ ꯂꯥꯏꯔꯤꯛ ꯄꯥꯔꯝꯃꯣꯏꯅꯦ ꯑꯩꯅ ꯈꯪꯕꯝ ꯂꯩ ꯐꯣꯟ ꯌꯦꯡ ꯂꯩꯔꯝꯅꯤ
ꯐꯣꯟꯗꯤ ꯌꯦꯡꯗꯦꯍꯦ ꯇꯤꯚꯤ ꯌꯦꯡꯕꯩ ꯋꯥꯅꯤ
ꯇꯤꯚꯤ ꯇꯤꯚꯤ ꯌꯦꯡꯕ ꯇꯤꯚꯤꯗ ꯔꯤꯜ ꯌꯦꯡꯕ
ꯅꯠꯇꯦ ꯌꯦꯡꯗꯦ ꯌꯦꯡꯗꯦ ꯑꯉꯥꯡꯈꯩꯗꯣ ꯇꯤꯚꯤ ꯌꯦꯡꯅꯤꯡꯉꯦꯅ ꯌꯦꯡꯍꯟꯕ ꯑꯗꯨꯗ ꯑꯩꯁꯨ ꯌꯥꯎꯁꯟꯕ
ꯑꯉꯥꯡ ꯑꯆꯧꯕꯅꯤꯅ
ꯌꯦꯡꯉꯔꯨꯏ ꯑꯩꯗꯣ ꯉꯁꯥꯏ ꯉꯥꯛꯇꯪ ꯌꯦꯡꯉꯝꯕꯅꯦ ꯑꯩ ꯊꯣꯛꯂꯛꯑꯦ ꯀꯨꯏꯔꯦ ꯊꯣꯛꯂꯛꯄ ꯍꯧꯖꯤꯛ ꯑꯁ ꯂꯥꯏꯔꯤꯛ ꯐꯥꯛ ꯏꯃꯦ ꯂꯥꯏꯔꯤꯛ ꯐꯥꯛꯑ ꯐꯝꯃꯤ ꯍꯥꯏꯕ
ꯐꯣꯠꯇꯣ ꯊꯥꯔꯛꯑꯣꯅꯦ ꯑꯗꯨꯗꯤ
ꯍꯣꯔꯦꯟ ꯊꯥꯔꯛꯀꯦꯅꯦ ꯐꯣꯇꯣꯗꯣ ꯍꯣꯔꯦꯟ ꯉꯍꯥꯛ ꯂꯩꯔꯒ ꯊꯥꯔꯛꯀꯦꯅꯦ ꯏꯁ ꯅꯠꯇꯦ ꯍꯧꯖꯤꯛ ꯄꯥꯏ ꯍꯥꯏꯕ ꯑꯩ ꯆꯦ ꯐꯥꯛꯄ ꯃꯈꯣꯟ ꯇꯥꯒꯦꯔꯥ
ꯐꯣꯏ ꯍꯥꯏꯕꯗꯤ ꯑꯩꯅ ꯊꯥꯖꯗꯕ ꯊꯥꯖꯒꯗꯕ ꯃꯥꯟꯕ꯭ꯔꯣ ꯅꯪꯅ ꯑꯣꯐꯤꯁꯇ ꯂꯩꯕ ꯆꯦ ꯆꯥꯡ ꯈꯔ ꯄꯥꯆꯜꯂꯒ
ꯅꯠꯇꯦꯃꯤ ꯑꯩꯗꯣ ꯀꯩꯅꯣꯒꯤꯕꯨꯗꯤ ꯑꯣꯏꯕ ꯁꯦꯃꯤꯁꯇꯔ ꯑꯦꯛꯖꯥꯝꯒꯤ ꯂꯥꯏꯔꯤꯛꯄꯨꯗꯤ ꯅꯠꯇꯦ ꯑꯩꯗꯣ ꯄꯥꯗꯤ ꯄꯥꯏ ꯍꯥꯏꯕ
ꯎꯝꯍꯣꯏꯅꯦ ꯄꯥꯕꯨ ꯄꯥꯔꯗꯤ ꯐꯩꯅꯦ ꯑꯗꯣ ꯍꯧꯖꯤꯛꯇꯤ ꯅꯪ ꯥꯑꯦꯛꯖꯥꯝ ꯑꯇꯣꯞꯄꯩ ꯂꯥꯏꯔꯤꯛꯇꯣ ꯀꯩꯁꯨ ꯄꯥꯔꯨꯅꯨꯗ ꯍꯥꯏꯗꯤ ꯑꯦꯛꯖꯥꯝꯗꯣ ꯀꯨꯏꯗ꯭ꯔꯕꯅꯤꯅ ꯁꯤꯁꯨ ꯑꯃꯨꯛ ꯐꯦꯜ ꯑꯣꯏꯔꯗꯤ ꯆꯍꯤꯗꯣ ꯍꯟꯖꯤꯂ ꯇꯝꯃ ꯂꯩꯗꯣꯏꯅꯦ ꯃꯁꯇꯔꯗ ꯆꯍꯤ ꯑꯍꯨꯝ ꯃꯔꯤ ꯆꯪꯗꯣꯏꯅꯦꯕ ꯀꯩꯅꯣ ꯇꯧꯔꯤꯉꯩꯗꯤ ꯂꯣꯏꯁꯟꯅꯧꯔꯣ ꯄꯥꯒꯗꯕꯗꯣ ꯍꯥꯟꯅ ꯈꯔ ꯄꯥꯊꯣꯛꯑꯒ ꯗꯦꯠ ꯇ꯭ꯋꯦꯟꯇꯤ ꯐꯥꯎꯗꯤ ꯑꯦꯛꯖꯥꯝꯒꯤ ꯄꯥꯗ ꯌꯥꯔꯣꯏ ꯑꯗꯨ ꯃꯇꯨꯡꯗꯗꯒꯤ ꯄꯥꯔꯣ ꯑꯗꯨꯅ
ꯍꯣꯏ ꯑꯩꯁ ꯃꯊꯥ ꯁꯥꯔꯕꯅꯤꯅꯦ ꯀꯩꯅꯣꯁꯦ ꯂꯥꯏꯔꯤꯛꯁꯦ ꯄꯥꯕꯁꯦ ꯈꯪꯗꯦ ꯄꯥꯅꯤꯉꯥꯏ ꯄꯅꯤꯉꯥꯏ ꯉꯥꯛꯇꯅꯦ ꯗꯤ ꯁꯦꯃꯤꯁꯇꯔꯒꯤ ꯑꯦꯛꯖꯥꯝꯒꯤꯕꯨ ꯐꯨꯒꯠꯅꯕ ꯍꯣꯠꯅꯒꯗ꯭ꯔꯥ ꯑꯗꯒꯤ ꯑꯁꯤꯁꯨ ꯅꯍꯥꯏ ꯄꯥꯗꯕꯒꯤ ꯂꯣꯏ ꯃꯀꯣꯛꯇ ꯄꯥꯗꯣꯏꯅꯦ ꯀꯩꯝꯇ ꯈꯪꯗꯕꯤꯅꯦ ꯍꯧꯖꯤꯛ
ꯀꯩꯅꯣꯝꯇ ꯈꯪꯉꯝꯗ꯭ꯔꯕ ꯍꯥꯏꯁꯦ ꯅꯪꯕꯨ ꯐꯅꯌꯥꯝ ꯄꯥꯔꯦ ꯄꯥꯔꯦ ꯃꯔꯣꯟ ꯑꯅꯤ ꯂꯣꯏꯔꯦ ꯑꯃ ꯂꯣꯏꯔꯦ ꯁꯤ ꯌꯥꯝ ꯍꯥꯏꯗꯥꯏ
ꯁꯦꯃꯤꯁꯇꯔꯒꯤ ꯍꯥꯏꯕ ꯁꯦꯃꯤꯁꯇꯔꯒꯤ
ꯑꯣ
ꯀꯩꯅꯣꯒꯤꯗꯨ ꯅꯠꯇꯦ ꯑꯃꯗꯨꯒꯤꯕꯨꯗꯤ ꯂꯣꯏꯔꯦ ꯑꯗꯨꯅ ꯑ ꯍꯥꯏꯗꯤ ꯑꯩꯉꯣꯟꯗ ꯈꯨꯠꯂꯣꯏꯕ ꯈꯔ ꯋꯥꯠꯄꯒꯤ ꯑꯗꯨꯗꯨꯒꯤ ꯑꯩ ꯁꯨꯝ ꯌꯦꯡꯉꯝꯕꯅꯦꯕ ꯑꯗꯨꯗ ꯁꯦꯃꯤꯁꯇꯔꯒꯤꯁꯤꯗꯤ ꯑ ꯃꯀꯣꯛꯇꯣꯏꯅꯦꯕ ꯍꯧꯗꯣꯏꯁꯦ
ꯎꯝ
ꯃꯊꯥ ꯁꯥꯏꯌꯦꯕ ꯑꯗꯣ ꯁꯤꯒꯤꯕꯨ ꯄꯥꯒꯗ꯭ꯔꯥ ꯁꯦꯃꯤꯁꯇꯔ ꯑꯦꯛꯖꯥꯝꯒꯤꯕꯨ ꯄꯥꯒꯗ꯭ꯔꯥ ꯀꯔꯤꯅꯣ ꯈꯪꯗꯦ ꯑꯗꯒꯤ ꯀꯩꯅꯣꯁꯦ ꯄꯥꯕꯁꯤꯁꯨ ꯀꯩꯅꯣ ꯇꯧꯕ ꯅꯠꯇꯕꯅꯤꯅꯅꯦ ꯍꯥꯏꯗꯤ ꯑ ꯑꯗꯨꯝ ꯄꯨꯡ ꯀꯨꯟꯃꯔꯤ ꯄꯥ ꯂꯩ ꯉꯝꯕ ꯅꯠꯇꯕꯅꯤꯅ ꯐꯔꯛ ꯌꯥꯝ ꯇꯥꯏꯌꯦꯕ
ꯎꯝ ꯆꯨꯝꯗꯨꯅꯤ
ꯀꯩ ꯍꯥꯏꯅꯣ
ꯆꯨꯝꯗꯣꯏꯅꯤ ꯍꯥꯏꯕ ꯆꯨꯝꯗꯣꯏꯅꯤ ꯍꯥꯏꯕ
ꯑꯣ ꯑꯗꯨ ꯑꯩ ꯈꯜꯂꯝꯃꯤꯕ ꯑꯩꯁꯦ ꯅꯪꯉꯣꯟꯗ ꯑꯗꯨꯒꯤ ꯀꯩꯅꯣꯒꯤꯗꯨꯁꯨ ꯍꯪꯁꯤꯔꯥ ꯅꯣꯏꯠꯁ ꯀꯩꯀꯥ ꯑꯗꯣ ꯍꯪꯖꯤꯔ ꯀꯥꯏꯅ ꯑꯣꯖꯥ ꯃꯣꯏ ꯑꯍꯥꯟꯕ ꯊꯣꯛꯄ ꯗꯨꯕꯨꯗꯤ ꯀꯩꯅꯣ ꯂꯩꯔꯦꯗꯅ ꯁꯣꯌꯦꯝ ꯂꯩꯔꯦꯗꯅ ꯁꯣꯏꯌꯦꯝ ꯒꯤꯗꯤ ꯍꯪꯗ꯭ꯔꯖꯨ ꯌꯥꯔꯦ ꯑꯗꯨ ꯑꯇꯩꯒꯩꯗꯣ ꯀꯃꯥꯏꯅ ꯇꯧꯕꯅꯣ ꯅꯪꯗꯣ ꯈꯥꯏꯗꯣꯛꯄꯗꯣ ꯍꯧꯔꯕ꯭ꯔꯥ ꯀꯥꯏꯅ ꯍꯪꯒꯦꯅ ꯇꯧꯕ
ꯀꯩꯅꯣ ꯇꯧꯗ꯭ꯔꯦ ꯑꯩ ꯌꯦꯡꯗꯤ ꯌꯦꯡꯗ꯭ꯔꯤꯕ ꯑꯗꯣ ꯍꯥꯏꯔꯛꯀꯦ ꯑꯩ ꯍꯥꯏꯐꯦꯠ ꯌꯦꯡꯉ ꯍꯥꯏꯔꯛꯀꯦ ꯎꯝ
ꯍꯣꯔꯦꯡꯒꯨꯝꯕ ꯍꯥꯏꯔꯛꯑꯣ ꯍꯥꯏꯐꯦꯠ
ꯍꯣꯏ ꯍꯥꯏꯔꯛꯀꯦ ꯍꯧꯖꯤꯛꯇꯤ ꯆꯥꯛ ꯏꯁꯤꯡ ꯆꯥꯗ꯭ꯔꯤꯕꯀꯣ ꯆꯥꯛꯇꯣ ꯇꯣꯛ ꯍꯣꯏ
ꯐꯖꯩꯅꯦ ꯉꯜ ꯉꯜꯂꯤꯕ꯭ꯔꯥ ꯇꯧꯖꯤꯗꯤ
ꯗꯤ ꯉꯟꯗ꯭ꯔꯦꯗ ꯑꯗꯨꯝ ꯃꯤ ꯉꯥꯏꯕ ꯑꯗꯨꯒꯤ ꯊꯦꯡꯉꯤꯅꯦ ꯑꯁ ꯈꯪꯗꯦ ꯑꯩ ꯍꯟꯗꯛꯀꯤ ꯑꯦꯛꯖꯥꯝꯁꯦ ꯌꯥꯝ ꯄꯥꯈꯠꯂꯦ ꯈꯪꯗꯦ ꯑꯩ ꯈꯜꯂꯤꯖꯦ ꯃꯥꯥꯛ ꯋꯥꯡꯕ ꯋꯥꯡꯗꯕꯒ ꯀꯩꯁꯨ ꯈꯟꯖꯜꯂꯛꯇ꯭ꯔꯦ ꯄꯥꯁ ꯁꯤꯇꯪ ꯇꯧꯕꯤꯕ ꯍꯥꯏꯁꯦ
ꯑꯗꯨ ꯀꯩꯅꯣꯖꯦ ꯄꯥꯁꯁꯦ ꯇꯧꯗ꯭ꯔꯖꯨ ꯌꯥꯏꯌꯦꯅ ꯍꯥꯏꯗꯥꯏꯅꯦ ꯍꯥꯏꯗꯤ ꯃꯥꯔꯛ ꯋꯥꯡꯉꯣꯏꯗꯩꯁꯔꯨꯛ ꯄꯥꯁ ꯇꯧꯗꯕ ꯐꯩ ꯀꯥꯏ ꯍꯥꯏꯅꯗꯥꯏꯅꯦ
ꯑꯗꯨꯗꯤ ꯑꯃꯔꯣꯝꯗ ꯐꯩꯌꯦ ꯍꯥꯏꯗꯤ ꯎꯝ ꯑꯩꯈꯣꯏꯅ ꯒꯣꯜ ꯃꯦꯗꯂꯤꯁꯀꯨꯝꯕ ꯑꯣꯏꯕ ꯉꯝꯃꯣꯏꯗꯕ ꯑꯣꯏꯇꯥꯔꯗꯤ
ꯒꯣꯜꯃꯦꯗꯥꯂꯤꯁꯇꯤ ꯑꯣꯏꯕ ꯐꯪꯉꯔꯣꯏꯗ ꯀꯩꯁꯨ
ꯍꯣꯏ ꯐꯪꯉꯔꯣꯏ ꯀꯥꯏꯗꯩꯅꯣ ꯍꯦ ꯂꯥꯏꯔꯤꯛ ꯍꯩꯕ ꯃꯤ ꯌꯥꯝ ꯌꯥꯎꯋꯦ ꯖꯥꯅ ꯑꯗꯨ ꯌꯥꯝ ꯄꯤꯕꯗꯨꯕꯨ ꯄꯨꯔꯥ ꯀꯣꯄꯤꯗꯪ ꯏꯕ ꯉꯝꯕ ꯃꯤ ꯌꯥꯎꯋꯦ ꯍꯥꯏꯗꯤ ꯂꯥꯏꯔꯤꯛ ꯌꯥꯝ ꯄꯥꯖꯕ ꯗꯨꯅ ꯉꯝꯃꯔꯣꯏꯕ
ꯑꯗꯨꯅꯦ ꯃꯩ ꯍꯧꯕ ꯌꯥꯝ ꯌꯥꯎꯑꯦ ꯇꯥꯏꯌꯦꯕ ꯍꯟꯗꯛꯁꯦ
ꯍꯥꯏꯗꯤ ꯑꯃꯨꯛ ꯁꯤꯗ ꯀꯥꯟꯅꯔꯛꯇ꯭ꯔꯤꯒꯤꯅ ꯎꯝ ꯑꯦꯛꯖꯥꯝꯗꯣ ꯃꯥꯔꯛꯄꯨꯗꯤ ꯋꯥꯡꯅꯤꯕꯣ ꯃꯊꯪ ꯆꯩꯍꯤꯕꯧ ꯑꯗꯨꯝ ꯀꯩꯅꯣꯝꯃ ꯗꯤ ꯕꯔꯗꯟ ꯑꯃꯗꯤ ꯑꯣꯏ ꯂꯩꯗꯅ
ꯍꯣꯏ ꯍꯣꯏ ꯍꯣꯏ
ꯑꯗꯩ ꯑꯩꯈꯣꯏ ꯈꯪꯅꯕꯖꯨ ꯌꯥꯎ ꯌꯥꯎꯗꯕꯖꯤꯡꯗ ꯅꯣ꯭ꯠꯁꯇꯨ ꯀꯃꯥꯏꯅ ꯍꯪꯒꯨꯅꯤ ꯑꯦꯛꯆꯥꯝꯒꯤꯅꯦꯅ
ꯑꯗꯨꯝꯕꯩ ꯈꯜꯂꯒ ꯀꯩꯅꯣ ꯇꯧꯅꯤꯡꯗꯕ ꯋꯥꯅꯤꯗ ꯑꯗꯣ ꯐꯕꯨꯗꯤ ꯐꯔꯤꯄꯣꯠꯅꯤꯗ ꯑꯃꯔꯣꯝꯗꯗꯤ
ꯅꯪꯗꯨ ꯀꯃꯥꯏꯅ ꯇꯧꯔꯤꯒꯦ ꯎꯗꯕ ꯀꯨꯏꯔꯦꯅꯦ ꯚꯦꯀꯦꯁꯟ ꯃꯅꯨꯡꯒ ꯑꯣꯏꯕꯩꯗ ꯚꯦꯀꯦꯁꯟ ꯂꯣꯏꯕꯒꯅꯤ ꯑꯗꯨ ꯑꯦꯛꯖꯥꯝ ꯑꯣꯏꯁꯜꯂꯤꯖꯤꯅ ꯑꯩꯈꯣꯏꯒꯤ ꯀꯃꯥꯏ ꯀꯃꯥꯏꯅ ꯇꯧꯔꯤꯒꯦꯖꯨ ꯑꯝꯇ ꯈꯪꯅꯗ꯭ꯔꯦꯗ ꯇꯩꯖꯦ
ꯑꯁ ꯚꯦꯀꯦꯁꯟ ꯑꯗꯨꯝ ꯑꯗꯨꯝ ꯅꯨꯡꯉꯥꯏꯔꯤ ꯑꯗꯨꯅꯦ ꯀꯩꯅꯣ ꯇꯧꯔꯒ ꯑ ꯈꯣꯏ ꯃꯥ ꯍꯣꯏꯗꯨ ꯄꯨꯂꯞ ꯌꯨꯝ ꯆꯠꯈꯤꯌꯦ ꯀꯩꯅꯣꯗ ꯑꯗꯨꯒ ꯀꯩ ꯀꯩ ꯑꯩꯅ ꯌꯨꯝ ꯁꯪꯕꯒꯤ ꯄꯥꯟꯂꯤ ꯇꯥꯍꯧꯋꯦ ꯑꯗꯨꯒꯤ ꯌꯨꯝ ꯁꯪꯉꯤ ꯀꯟꯅ ꯍꯧꯖꯤꯛꯁꯦ ꯌꯨꯝꯖꯤꯗ ꯑꯩꯒ ꯏꯅꯥꯎꯄꯥ ꯑꯃꯒꯅꯦ ꯂꯩꯔꯤꯁꯤ ꯅꯨꯡꯉꯥꯏ
ꯎꯝ
ꯍꯥꯏꯕ ꯢꯟꯕ ꯃꯆꯥ ꯑꯣꯏꯗꯣꯏꯅꯤꯅꯦ
ꯑꯁ ꯀꯥꯢꯗꯩꯅꯣꯗ ꯅ ꯑꯗꯨ ꯅꯠꯇꯦ ꯂꯩꯕꯖꯦ ꯏꯕꯥꯅꯤ ꯈꯛꯇ ꯌꯨꯝꯖꯥꯎꯗ ꯄꯨꯔꯥ ꯈꯪꯗꯦ ꯄꯨꯔꯥ ꯍꯟꯗꯣꯛ ꯑꯃ ꯊꯅꯝ ꯑꯝꯕꯅꯤꯅ ꯍꯥꯏꯗꯤ ꯀꯨꯂꯤꯡ ꯇꯧꯕꯅꯤꯅꯀꯣ ꯀꯥꯖꯨ ꯌꯥꯝ ꯌꯥꯝꯕꯅꯤꯅ ꯏꯁꯥ ꯏꯕꯥꯅꯤꯈꯛ ꯂꯩꯕꯗꯣ ꯏꯆꯤꯛ ꯆꯤꯛꯑꯦꯕ ꯃꯥ ꯆꯠꯈꯤꯕꯗ ꯑꯉꯥꯡꯗꯨ ꯆꯠꯈꯤꯕꯗ ꯑꯗꯨ ꯑꯩ ꯊꯟꯗꯉꯥꯏ ꯍꯧꯕꯤ ꯑꯗꯩꯗꯤ ꯑꯩ ꯂꯩꯇꯕꯗ ꯑꯉꯥꯡꯗꯣ ꯃꯊꯟꯗ ꯉꯥꯏꯍꯧꯕꯤ ꯑꯗꯨ ꯇꯧꯋꯦ ꯑꯗꯨꯒꯤ
ꯎꯝ
ꯇꯨꯝꯕꯖꯤꯖꯨꯅꯦ ꯑꯗꯨꯝ ꯏꯕꯅꯤꯖꯦ ꯄꯨꯜ ꯇꯨꯝꯕꯅꯦ ꯀ ꯑꯃꯗ ꯑꯇꯩ ꯀ ꯃꯌꯥꯝꯁꯦ ꯄꯨꯂꯞ ꯃꯥꯡꯍꯜꯂ ꯒ ꯅꯨꯃꯤꯗꯥꯡ ꯃꯝꯁꯤꯜꯂꯛꯄꯖꯦ ꯑꯣꯏꯔꯦꯁꯦ ꯃꯊꯥ ꯁꯥꯏꯁꯦ ꯢꯕꯅꯤꯅ
ꯍꯥꯏꯗꯤ ꯍꯥꯏꯕꯖꯤꯗ ꯌꯥꯅꯤꯡꯗꯕꯤꯒ ꯇꯧꯋꯦ ꯍꯥꯏꯕ ꯅꯪꯗꯣ ꯃꯤꯅꯗꯤ ꯍꯥꯏꯕ ꯢꯟꯕ ꯃꯆꯥ ꯃꯁꯨ ꯅꯣꯏꯕꯅ ꯍꯥꯏꯅꯔꯦꯗꯅ ꯅꯪ ꯍꯥꯏꯕ ꯢꯟꯕ ꯃꯆꯥ ꯃꯁꯨ
ꯈꯔ ꯑꯗꯨꯝ
ꯏꯀꯥꯏꯖꯕꯤꯒ ꯐꯥꯎꯕꯒꯤ ꯇꯥꯏꯞꯇ ꯇꯧꯕꯋꯥꯅꯦ ꯑꯗꯣ ꯅꯨꯡꯗꯤ ꯅꯨꯡꯉꯥꯏꯔꯝꯃꯣꯏ ꯍꯥꯏꯗꯤ ꯑꯩꯈꯣꯏ ꯌꯨꯝꯗꯅꯦ ꯀꯩꯅꯣ ꯇꯧꯗꯕ ꯅꯨꯡꯉꯥꯏꯇꯦꯕ ꯌꯨꯝꯗ ꯏꯊꯟꯗ ꯂꯩꯍꯧꯕ ꯃꯨꯛ ꯅꯨꯡꯉꯥꯏꯇꯦ ꯑꯗꯣ ꯁꯤꯗꯁꯨ ꯆꯞ ꯃꯥꯟꯅꯩꯗ ꯑꯩꯈꯣꯏꯖꯤꯛ ꯍꯧꯖꯤꯛ ꯚꯦꯀꯦꯁꯟ ꯃꯅꯨꯡ ꯑꯣꯏꯕꯒꯤ ꯃꯤꯗꯣ ꯌꯥꯝ ꯂꯩꯇꯦꯕ ꯑꯗꯨ ꯑꯗꯨꯝ ꯅꯨꯃꯤꯗꯥꯡ ꯇꯁꯤꯟ ꯍꯜꯂꯛꯄꯁꯤ ꯑꯃꯛ ꯋꯈꯟꯁꯤꯗꯤ ꯑꯩ ꯑꯩ ꯈꯪ ꯉꯥꯏꯔꯕꯒꯤ ꯇꯥꯏꯞꯇ ꯐꯥꯎꯔꯒꯅꯦ
ꯍꯣꯏ ꯍꯣꯏ
ꯀꯩꯅꯣꯝꯗꯤ ꯑꯗꯨꯝ ꯇꯧꯕꯖꯥꯠꯅꯤ ꯃꯁꯦ
ꯈꯪꯗꯦ ꯁꯇ꯭ꯔꯥꯗꯤ ꯑꯗꯣ ꯀꯩꯅꯣ ꯇꯧꯋꯦ ꯃꯥ ꯍꯧꯖꯤꯛ ꯄꯩꯈ ꯆꯠꯈ꯭ꯔꯦ ꯑꯗꯣ ꯍꯧꯖꯤꯛꯄꯨꯗꯤ ꯑꯉꯥꯡ ꯑꯃꯅꯤ ꯂꯥꯛꯑꯦ ꯑꯌꯨꯛ ꯑꯉꯥꯡ ꯑꯃꯅꯤ ꯀꯩ
ꯑꯗꯨꯗꯤ ꯑꯃꯨꯛ ꯈꯔ ꯅꯨꯡꯉꯥꯏꯔꯝꯃꯅꯤ ꯍꯥꯏꯗꯤ ꯀꯩꯅꯣ ꯇꯧꯗ꯭ꯔꯕꯅꯤꯅꯀꯣ ꯃꯣꯏ ꯂꯥꯛꯑ ꯕꯅꯤꯅ ꯅꯣꯏꯗꯣ ꯎꯝ ꯈꯔꯗꯤ ꯆꯤꯛꯄꯗꯣ ꯐꯔꯝꯃꯅꯦꯕ
ꯍꯣ ꯍꯣꯏ
ꯕꯕꯥ ꯍꯣꯏꯗꯤ ꯀꯩꯗꯧꯉꯩ ꯍꯜꯂꯛꯀꯅꯤ ꯍꯥꯏꯒꯦ
ꯑꯩꯈꯣꯏ ꯕꯥ ꯍꯣꯏꯁꯦ ꯀꯝꯀꯟ ꯍꯜꯂꯛ ꯀꯗꯣꯢꯅꯣ ꯈꯪꯗꯦ ꯃꯣꯏ ꯉꯁꯤ ꯍꯜꯂꯛꯀꯦ ꯍꯥꯏꯕꯅꯦ ꯍꯧꯖꯤꯛꯐꯧ ꯂꯛꯇꯦ ꯅꯨꯡꯉꯥꯏꯔꯤ ꯅꯪꯗꯤ ꯀꯃꯥꯏ ꯀꯃꯥꯏꯅ ꯇꯧꯔꯤꯅꯣ ꯀꯩꯅꯣ ꯁꯝꯃꯔ ꯕ꯭ꯔꯦꯛ ꯃꯅꯨꯡꯁꯦ
ꯑꯁ ꯅꯨꯡꯉꯥꯏꯌꯦꯗ ꯅꯨꯡꯁ ꯈꯔ ꯁꯥ ꯆꯥꯛ ꯈꯔ ꯊꯣꯡ ꯆꯥꯛ ꯈꯔ ꯆ ꯑꯗꯨꯝ ꯂꯩꯗꯨꯅꯤ ꯂꯩ
ꯆꯟꯗꯦꯅꯦ
ꯅꯠꯇꯔꯗꯤ ꯀꯩꯗꯧꯔ ꯂꯩꯔꯅꯤ
ꯌꯨꯝꯗ ꯆꯠꯄ ꯀꯣꯠꯄ
ꯆꯠꯂꯨꯏꯌꯦ ꯌꯨꯝ ꯆꯠꯂꯨꯏ ꯑꯗꯨꯒ ꯐꯤ ꯈꯔ ꯌꯨꯝꯒꯤ ꯊꯕꯛ ꯏꯟꯈꯥꯡ ꯈꯔ ꯇꯧꯁꯜꯂꯝꯃꯦ ꯑꯗꯩ ꯃꯨꯛ ꯌꯨꯝꯗ ꯑꯃꯨꯛ ꯍꯜꯂꯛꯑꯦ ꯌꯨꯝꯗꯁꯨ ꯀꯨꯏꯅ ꯂꯩ ꯌꯥꯗꯕꯅꯤꯅ ꯑꯃꯨꯛ ꯍꯜꯂꯛꯑꯦ ꯁꯤꯗ ꯁꯨꯃꯥꯏꯟ ꯇꯧꯔꯦ ꯑꯗꯨꯗꯤ
ꯅꯪꯗꯣ ꯌꯨꯝꯗ ꯆꯠꯂꯗꯤ ꯀꯩꯀꯩ ꯄꯨꯔꯛꯀꯦ ꯍꯪꯒꯦꯅ ꯇꯧꯕ ꯑꯩꯁꯦ
ꯎꯝ ꯄꯨꯔꯛꯑꯦ ꯑꯩꯅ ꯑꯍꯥꯎꯕ ꯄꯨꯔꯛꯑꯦ ꯅꯪꯅ ꯂꯥꯛꯇꯕꯅꯤꯅ ꯆꯥꯖꯗ꯭ꯔꯦꯗꯅ ꯅꯤ ꯅꯪꯒꯤ ꯌꯥꯎꯅ ꯄꯨꯕꯤꯔꯛꯄꯅꯦ ꯑꯗꯣ ꯅꯪ ꯂꯥꯛꯆꯗ꯭ꯔꯕꯅꯤꯅ ꯑꯩ ꯂꯣꯏ ꯆ ꯇꯧꯈ꯭ꯔꯦ ꯏꯟꯖꯥꯡ ꯅꯥꯄꯤ ꯈꯔ ꯄꯨꯔꯛꯑꯦ ꯑꯗꯨꯝ ꯅꯩꯅꯗ꯭ꯔꯦ
ꯀꯝ ꯀꯥꯟꯗ ꯍꯜꯂꯛꯏꯅꯣ ꯅꯪꯅ
ꯉꯍꯥꯟ
ꯅꯍꯥꯟꯗꯒꯤ ꯉꯁꯤꯕꯧꯇ ꯂꯣꯏ ꯆꯥꯊꯣꯛꯄ
ꯆꯥꯏꯅꯤ ꯀꯩꯅꯣ
ꯀꯩꯅꯣ ꯑꯩ ꯁꯔꯨꯛ ꯍꯥꯟ ꯆꯥꯔꯕꯣ ꯅꯪꯒꯤꯗꯨꯕꯨ ꯀꯩꯅꯣ ꯅꯪ ꯍꯥꯏ
ꯆꯥꯗ꯭ꯔꯗꯤ ꯀꯩꯅꯣ ꯃꯤ ꯂꯧꯕ ꯂꯥꯛꯀꯅꯤ ꯈꯪꯗꯕ ꯃꯤꯒꯤ ꯁꯔꯨꯛꯄꯨ ꯆꯥꯊꯣꯛꯇ꯭ꯔꯗꯤ ꯀꯩꯗꯧꯗꯣꯏꯕ ꯑꯩꯗꯤ
ꯍꯥꯏꯐꯦꯠ ꯍꯥꯏꯔꯛꯑꯗꯤ ꯑꯩꯁꯨ ꯂꯧꯕꯗꯣ ꯐꯠ
ꯏꯁ ꯍꯧꯖꯤꯛꯇ ꯊꯥꯗꯣꯛꯄ ꯌꯥꯗꯦ ꯇꯧꯔꯦ ꯑꯗꯨꯒ ꯅꯪꯅ ꯊꯥꯗꯣꯛ ꯄ ꯌꯥꯗꯦ ꯍꯥꯏꯔꯛꯀꯅꯤ ꯈꯪꯗꯅ ꯑꯩ ꯂꯣꯏ ꯆꯥꯊꯣꯛꯑꯕꯅꯦ
ꯀꯩꯅꯣ ꯍꯥꯏꯁꯤꯕꯣ ꯋꯥ ꯑꯃ ꯑꯩꯒꯤ ꯋꯥ ꯑꯃ ꯇꯥꯐꯝ ꯊꯣꯛꯇ꯭ꯔꯣ
ꯀꯩꯗꯧꯕꯩ ꯇꯥꯗꯣꯔꯤꯒꯦ ꯅꯪ ꯑꯆꯤꯟꯕ ꯃꯤꯅꯤ ꯃꯦꯁꯦꯖ ꯊꯥꯔꯒ ꯚꯥꯏ ꯀꯩ ꯄꯨꯔꯛ ꯀꯦ ꯀꯩꯅꯣꯝ ꯆꯥꯅꯤꯡꯉꯦ ꯈꯣꯠꯅꯤꯡꯉꯦ ꯍꯥꯏꯐꯝ ꯊꯣꯛꯇ꯭ꯔꯣ ꯅꯪꯅ
ꯅꯪꯗꯣ ꯂꯥꯛꯑꯦꯁꯨ ꯈꯪꯗꯅ
ꯎꯝ ꯈꯪꯉꯝꯃꯔꯣꯢ
ꯑꯣ ꯑꯣ ꯑꯩ ꯍꯣꯔꯦꯟ ꯉꯥꯢꯍꯥꯛ ꯂꯩꯔ ꯂꯥꯛ ꯌꯥꯕ꯭ꯔ ꯌꯦꯡꯒꯦ ꯀꯩꯅꯣꯝ ꯄꯨꯊꯣꯔꯛꯎ ꯑꯩꯒꯤ ꯆꯥꯟꯅ ꯈꯣꯠꯅꯕ
ꯑꯣ ꯍꯣꯏ ꯍꯣꯏ ꯄꯨꯊꯣꯔꯛꯀꯦ ꯑꯗꯨꯕꯨ ꯌꯥꯔꯗꯤ ꯑꯩ ꯅꯪꯒꯤꯗꯨꯁꯨ ꯁꯨ ꯌꯦꯡꯕꯤꯔꯝꯃꯒꯦ ꯑꯗꯨꯒ ꯍꯣꯔꯦꯟ ꯅꯪ ꯂꯥꯛꯇꯣꯏ ꯑꯣꯏꯇꯥꯔꯗꯤꯅꯦ ꯑꯗꯨꯗ ꯑꯗꯨꯝ ꯍꯥꯏꯅꯔꯁꯨ ꯌꯥꯏꯗꯅꯀꯣ
ꯍꯣꯏ ꯍꯣꯏ ꯍꯣꯏ ꯑꯗꯨꯃꯥꯏꯅ ꯇꯧꯔꯁꯤ ꯊꯝꯃꯦꯀꯣ ꯎꯝ ꯎꯝ